ꯍꯥꯏꯔꯣ ꯋꯥꯔꯤ ꯀꯩ ꯇꯧꯕ ꯀꯩ ꯀꯩꯗꯧꯔꯕ ꯈꯣꯠꯂꯕ ꯍꯥꯏꯔꯣꯑꯣ ꯍꯥꯏꯔꯣꯑꯣ
ꯅꯪꯅ ꯅꯠꯇ꯭ꯔꯣ ꯇꯧꯔꯛꯏꯖꯦ
ꯑꯥ
ꯑꯥ ꯑꯗꯨ ꯑꯣꯏꯇꯥꯔꯗꯤ ꯑꯥ ꯑꯩ ꯊꯥꯔꯇꯤ ꯄ꯭ꯔꯁꯦꯟ ꯁꯨꯔ ꯀꯗꯕ ꯅꯠꯇ꯭ꯔꯗꯤ ꯑꯁ ꯏꯃꯥꯟꯅꯕꯤꯒꯤꯗꯣ ꯌꯥꯝ ꯄꯥꯝꯃꯨꯏ ꯍꯥꯏꯕ ꯅꯤꯄꯥꯟꯅꯤ ꯌꯦꯡꯉꯨ ꯃꯤꯅꯠ ꯅꯤꯄꯥꯟꯅꯤ ꯌꯦꯡꯉꯨ ꯀꯛꯊꯠ ꯈꯤꯗꯣ ꯂꯨꯄꯥ ꯌꯥꯡꯈꯩ ꯅꯠꯇꯦ ꯂꯨꯄꯥ ꯑ ꯌꯥꯡꯈꯩ ꯄ꯭ꯂꯁ ꯀꯨꯟ ꯀꯨꯟ ꯅꯠꯇꯦ ꯌꯥꯡꯈꯩꯒ ꯀꯨꯟꯒ ꯇꯥꯗꯣꯏꯅꯦꯕ ꯐꯅ꯭ꯌꯥꯝ ꯇꯥꯔꯗꯕꯅꯦꯕ ꯑꯗꯨ ꯅꯪꯖꯨ ꯈꯒ ꯉꯥꯡꯉꯛꯎꯅꯦ ꯑꯗ꯭ꯋꯥꯏꯅ ꯎꯪ ꯎꯪ ꯗꯪ ꯇꯧꯔ ꯃꯥꯏ ꯆꯠꯆꯒꯤꯖꯅꯤ
ꯑꯥ ꯑꯩ ꯖꯨ ꯍꯧꯖꯤꯛ ꯉꯁꯥꯏ ꯆꯦ ꯇꯤ ꯇꯤꯒ ꯋꯥꯔꯤ ꯁꯥ ꯅꯩꯗꯣ ꯑꯩ ꯐꯖꯅ ꯇꯨꯝꯗꯔꯛꯑꯕꯅꯤ ꯃꯥ ꯋꯥꯔꯤ ꯂꯤ
ꯅꯪꯒꯤ ꯈꯨꯇꯧꯗꯨꯗꯤ ꯀꯥꯏꯗꯒꯤ ꯌꯥꯔꯔꯣꯏꯅꯦ ꯂꯣꯏ ꯁꯨꯖꯜꯂꯒ ꯑꯩ ꯎꯔ ꯃꯦ ꯑꯩ ꯈꯜꯂꯝꯅꯤ ꯃꯁꯤ ꯃꯥꯅ ꯇꯧꯏꯖꯦ ꯕꯣꯔꯤꯡ ꯆꯨꯔꯛꯑꯅꯤꯅ ꯐꯖꯅ ꯁꯨꯖꯜꯂ ꯄꯨꯔꯥ ꯍꯤꯞ ꯇ ꯇꯨꯝꯕꯩ ꯇꯥꯏꯞ ꯇꯧꯔꯦ ꯅꯪꯗꯤ ꯀꯥꯏꯗꯒꯤ
ꯑꯩ ꯇꯨꯝꯅꯤꯡꯉꯦ ꯍꯧꯖꯤꯛ
ꯑꯗꯨꯒ ꯆꯦ ꯗꯥꯏꯅꯥꯒꯤꯗꯤ ꯐꯣꯟꯗꯨꯅ ꯕꯦꯔꯥ ꯀꯥꯗꯅ ꯑꯍꯥꯝꯕ ꯇꯧꯕꯗ ꯃꯇꯣꯝꯗ ꯃꯇꯣꯝꯗ ꯑꯗꯨꯝ ꯕꯦꯛ ꯆꯠꯈ꯭ꯔꯒ ꯑꯗꯨꯝ ꯂꯣꯏꯁꯟꯒ꯭ꯔꯅꯤ
ꯑꯩꯒꯤ ꯐꯣꯟ ꯃꯉꯥꯏ ꯅꯨꯡꯉꯥꯏꯔꯤꯁꯦ ꯑꯇꯩꯗꯤ ꯏꯁꯄꯤꯀꯔ ꯅꯨꯡꯉꯥꯏꯇꯕꯋꯣ ꯆꯞꯄꯌꯣ ꯑꯩꯗꯤ ꯌꯥꯝ ꯃꯌꯦꯛ ꯁꯦꯡꯅ ꯇꯥꯏꯅꯦ ꯑꯦ ꯑꯦ ꯑꯦ
ꯆꯦ ꯆꯦ ꯗꯥꯏꯅꯥꯗ ꯇꯧꯕꯗꯤ ꯄꯥꯝꯃꯨꯔꯦ ꯑꯗꯨꯗꯤ ꯑꯩ
ꯆꯦ ꯗꯥꯏꯅꯥꯗ ꯇꯧꯕꯗꯣ ꯇꯧꯗꯤ ꯇꯧꯑꯣꯕ ꯃꯥꯅ ꯇꯧꯔꯛꯄꯗꯣ ꯑꯗꯨ ꯃꯇꯣꯝ ꯕꯦꯛ ꯆꯠꯈꯤ ꯇꯧꯕꯩ ꯋꯥꯅꯤ ꯅꯠꯇ꯭ꯔꯒ ꯑꯍꯥꯟꯕ ꯇꯧꯕꯗꯣ ꯑꯁ ꯌꯥꯔꯣꯏ ꯗꯥꯏꯅꯥꯗ ꯑꯗꯨꯝ ꯑꯍꯥꯟꯕ ꯇꯥꯗꯧꯔꯕꯅꯦ ꯇꯧꯁꯜꯂꯣ ꯑꯗꯨꯏꯁꯨ ꯑꯗꯨꯝ ꯀꯩꯗꯧꯋꯦ ꯍꯥꯏꯅꯣ ꯑꯩꯒꯤ ꯇꯔꯨꯛ ꯇꯔꯦꯠ ꯨꯃꯨꯛꯅꯦ ꯃꯥꯡꯉꯤꯁꯦ ꯏꯕꯨꯨꯡꯉꯣ ꯑꯗꯣ ꯃꯥꯅ ꯅꯪꯉꯣꯟꯗ ꯇꯧꯔꯛꯇꯣꯏꯅꯤꯅ ꯅꯉꯣꯟꯗ ꯃꯥꯅ ꯅꯉꯣꯟꯗ ꯇꯧꯔꯛꯄꯩꯗꯨꯅ ꯑꯗꯨꯝ ꯄꯩꯁꯥ ꯍꯟꯖꯤꯟꯖꯖꯅꯤ
ꯑꯦ ꯑꯗꯨꯕꯨ ꯌꯥꯅꯔꯗꯤ ꯐꯩꯌꯦ
ꯍꯟꯖꯟꯅꯤ ꯍꯥꯏꯕꯗꯤ ꯅꯪꯁꯨ ꯐꯪꯗꯣꯏꯅꯤ ꯀꯩꯅꯣ ꯅꯍꯥꯟꯃꯨꯛ ꯆꯅꯤ ꯆꯍꯨꯝ ꯐꯪꯒꯤꯕ ꯗꯨꯃꯥꯏꯅ ꯏꯃꯥꯟꯅꯕꯤꯅ ꯇꯧꯔꯛꯄꯒꯤ
ꯂꯩ ꯃꯌꯥꯝꯗꯣ ꯌꯦꯡꯕ ꯁꯚꯦꯟꯇꯤ ꯑꯩꯠ ꯇ꯭ꯋꯦꯟꯇꯤ ꯊ꯭ꯔꯤ ꯊꯥꯔꯇꯤꯑꯩꯠ ꯁꯨꯃꯥꯏꯅ ꯂꯣꯏ ꯌꯧꯔꯦ
ꯑꯗꯨꯃꯥꯏꯅ ꯂꯩꯕꯗꯣ ꯑꯗꯨꯝ ꯈꯤ ꯇꯪ ꯍꯦꯜꯂꯞ ꯍꯦꯜꯂꯞ ꯆꯪꯉꯛꯄꯅꯦꯕ ꯑꯩꯖꯨ ꯍꯦꯜꯂꯞ ꯍꯦꯜꯂꯞ ꯆꯪꯉꯛꯑꯦꯕ
ꯎꯝ
ꯑꯗꯨꯗꯨ ꯑꯗꯨꯗ ꯂꯩ ꯄꯣꯠꯇꯨꯗꯤ ꯅꯪꯒꯤ ꯅꯃꯥꯟꯅꯕꯗꯨꯅ ꯐꯪꯗꯨꯏꯕ
ꯑꯣ ꯇ꯭ꯋꯦꯟꯇꯤ ꯊ꯭ꯔꯤ
ꯑ ꯑꯗꯨ ꯃꯌꯥꯝꯗꯣ ꯄ꯭ꯂꯁ ꯇꯧꯔꯒ ꯀꯌꯥ ꯇꯥꯔꯒꯦ ꯌꯦꯡꯉꯣ ꯑꯗꯨꯏ ꯑꯇꯥꯕꯗꯣ ꯃꯥ ꯐꯪꯗꯣꯏꯕ ꯅꯃꯥꯟꯅꯕꯗꯣ
ꯑꯩꯅ ꯀꯌꯥ ꯐꯪꯒꯗ
ꯑꯗꯨꯒ ꯅꯪꯗꯤ ꯑꯗꯨꯝ ꯈꯔ ꯍꯦꯜꯂꯞ ꯐꯪꯉꯅꯤ ꯉꯁꯥꯏ ꯅꯪꯒꯤ ꯈꯔꯕꯨꯗꯤ ꯆꯪꯉꯛꯑꯦ
ꯀꯌꯥ
ꯂꯨꯄꯥ ꯁꯦꯚꯦꯟꯇꯤ ꯑꯩꯠꯂ ꯑꯗꯨꯃꯥꯏꯅ
ꯑꯝ ꯆꯥꯝꯃ ꯌꯧꯗꯕ
ꯌꯧꯗꯦꯕ
ꯄꯤꯁꯜꯂꯣ ꯑꯗꯨꯗꯤ
ꯄꯤꯁꯜꯂꯛꯈꯤꯔꯣꯏ ꯄꯨꯂꯞ ꯂꯣꯏ ꯂꯣꯏꯔꯦ ꯍꯥꯏꯔ ꯀꯥꯟꯗ ꯆꯧꯉꯥꯒ ꯁꯨꯔꯛꯀꯅꯤ ꯑꯗꯨ ꯁꯨꯔꯛꯑꯀꯥꯟ ꯃꯄꯨꯝ ꯑꯗꯨꯝ
ꯄꯩꯁꯥꯗꯤ ꯊꯣꯛꯂꯛꯑꯕꯥꯕ
ꯑꯥ ꯑꯩꯉꯣꯟꯗ ꯑꯗꯨꯝ ꯔꯦꯀꯣꯔꯠ ꯂꯩꯅꯤꯕ ꯅꯪꯒꯤ ꯆꯪꯉꯛꯄꯗꯣ ꯑꯗꯨ ꯆꯪꯉꯛꯄꯗꯨꯗꯣ ꯑꯗꯨꯝ ꯄꯂꯁ ꯇꯧꯁꯜꯂꯒ ꯆꯧꯉꯥ ꯁꯨꯔꯦ ꯍꯥꯏꯔꯀꯥꯟ ꯄꯤꯔꯛꯀꯦ ꯑꯗꯨꯨꯅꯅꯦ ꯑꯩꯅ ꯁꯠ ꯁꯠ ꯂꯣꯏꯁꯜꯂꯣ ꯍꯥꯏꯁꯦ ꯅꯪꯉꯣꯟꯗ ꯑꯗꯨꯝ ꯌꯦꯡꯍꯟꯗꯣꯏꯅꯤ ꯁꯤꯗ ꯍꯧꯖꯤꯛ ꯊꯣꯛꯏ ꯃꯌꯥꯝꯗꯣ ꯔꯦꯀꯣꯔꯠ ꯇꯧꯔ ꯌꯦꯡꯖꯧ ꯑꯩꯕꯨ ꯏꯁ ꯍꯨꯔꯥꯟꯕꯤ ꯃꯆꯥꯗꯧꯅ ꯑꯩꯅ ꯅꯉꯣꯟꯗ ꯇꯥꯛꯄꯤꯔꯒ ꯀꯩꯝꯇ ꯇꯥꯗꯦ ꯅꯪ ꯍꯥꯏꯗꯣ
ꯑꯩ ꯄꯩꯁꯥ ꯗꯥꯀꯥꯅ ꯇꯥꯔꯕꯅꯦ ꯌꯥꯝ
ꯀꯔꯤꯒꯤ ꯗ꯭ꯔꯒꯅꯥꯅꯣꯕ
ꯀꯣꯏ ꯆꯠꯅ ꯗꯦꯠ ꯗꯦꯠ ꯆꯠꯅꯕ ꯑꯩꯌꯣꯃꯥ
ꯏꯁ ꯉꯔꯥꯡ ꯏꯃꯥꯟꯅꯕꯤꯅ ꯅꯅꯥꯎꯄꯥꯗꯣ ꯅꯨꯄꯤ ꯑꯃ ꯊꯝꯃꯛꯑꯝꯃꯤꯀꯣ ꯏꯁ ꯃꯥꯟꯅ ꯑꯩꯉꯣꯟꯗ ꯃꯣꯏ ꯀ꯭ꯂꯥꯁꯀꯤ ꯅꯨꯄꯤ ꯌꯣꯡ ꯃꯥꯟꯕꯤ ꯀꯥꯏꯅ ꯇꯧꯔꯝꯃꯒ ꯑꯩꯉꯣꯟꯗ ꯑꯗꯨꯃꯥꯏꯅ ꯍꯥꯏꯔꯝꯃꯒ ꯃꯥꯏ ꯗꯤ ꯄꯤꯗ ꯄꯤ ꯊꯝ ꯂꯩꯔꯝꯃꯦ ꯃꯥꯏ ꯅꯨꯄꯤ ꯑꯣꯏꯖꯥꯠꯂꯣꯌꯦ ꯑꯩꯅ ꯈꯪꯗꯦꯅꯦ ꯀꯩ ꯑꯣꯏꯖꯥꯠꯅꯣ ꯃꯣꯏ ꯀ꯭ꯂꯥꯁꯀꯤ ꯑꯣꯏꯔꯝꯃꯔꯣꯏ ꯗꯨꯗꯤꯅ ꯍꯥꯏꯕ ꯃꯥ ꯍꯥꯢ ꯑꯣꯏꯔꯝꯃꯔꯣꯏ ꯑꯣꯏꯔꯝ ꯃꯔꯣꯏ ꯃꯥꯏꯗꯣ ꯑꯃꯗꯤ ꯂꯩꯕ ꯃꯥꯂꯤꯛꯀꯣ ꯅꯉꯣꯟꯗ ꯍꯥꯏꯔꯛꯇ꯭ꯔꯣ ꯑꯩꯅ ꯈꯪꯗꯦ ꯃꯥꯏ ꯌꯥꯝ ꯏꯀꯥꯏꯕꯅꯤ ꯍꯥꯏ ꯑꯗꯨꯒ ꯑꯌꯥꯌꯥ ꯑꯩꯗꯤ ꯃꯉꯣꯟꯗꯒ ꯇꯞꯇꯥꯏ ꯆꯩꯩꯔꯨꯔꯦ ꯏꯅꯥꯎꯄꯤꯒ ꯋꯥꯔꯤ ꯁꯥꯟꯅꯧ ꯌꯥꯗꯕꯒꯤ ꯑꯩꯗꯤ ꯊꯤꯅꯒ ꯉꯥꯡꯉꯨꯏ ꯅꯤ ꯑꯩꯅ ꯎꯝ ꯍꯩꯌꯦ ꯅꯃꯥꯟꯅꯕꯤ ꯑꯉꯥꯎꯕꯤ ꯑꯃ ꯄꯤꯁꯜꯂꯛꯑꯒꯅ ꯃꯥꯏꯅ ꯍꯥꯏꯖꯔꯛꯑꯖꯅꯤ ꯑꯉꯥꯡꯗꯨꯅꯅ ꯍꯥꯏꯕ ꯑꯗꯨ ꯃꯥꯅ ꯑꯁ ꯂꯣꯏꯔꯦꯗꯅ ꯍꯩꯃꯥ
ꯑꯗꯨꯢꯔ ꯃꯥꯅ ꯑꯩꯉꯣꯟꯗ ꯑꯁ ꯅꯣꯢ ꯆꯦꯅ ꯌꯥꯝ ꯏꯀꯥ ꯗꯦ ꯍꯥꯏꯔꯛꯑꯦꯌꯦ ꯁꯣꯔꯤ ꯁꯣꯔꯤ ꯁꯣꯔꯤ ꯇꯧꯒꯜꯂꯦ
ꯑꯥ ꯃꯥꯅꯦ ꯑꯩꯅ ꯍꯥꯏ ꯂꯣꯢꯔꯀꯥꯟꯗ ꯑꯩꯅ ꯑꯦꯌꯥ ꯌꯥ ꯑꯉꯥꯡꯗꯣ ꯑꯩꯉꯣꯟꯗꯩ ꯄꯥꯔꯃꯤꯁꯟꯒ ꯂꯧꯔꯒ ꯇꯧꯖꯒ꯭ꯔꯤꯅꯦ ꯅꯉꯣꯟꯗ ꯍꯥꯏꯖꯒ꯭ꯔꯤꯅꯤ ꯑꯗꯣ ꯅꯪꯅ ꯑꯗꯨꯝ ꯃꯥꯏ ꯍꯥꯏꯔ ꯊꯥꯗꯣꯛꯈ꯭ꯔꯝꯅꯤꯅ ꯍꯧꯖꯤꯛ ꯃꯥ ꯋꯥꯔꯤ ꯑꯝꯇ ꯂꯤꯔꯛꯇ꯭ꯔꯦ ꯀꯥꯏꯔꯒ ꯑꯩꯅꯒ ꯅꯪꯁꯦ ꯌꯥꯝꯅ ꯏꯀꯥꯏꯊꯤꯒꯦ ꯌꯥꯝꯅ ꯂꯦꯝꯕ ꯑꯉꯥꯡꯅꯦ ꯁꯥꯍꯟꯈ꯭ꯔꯤꯁꯦ ꯅꯪꯅ ꯇꯧꯔꯤꯁꯤꯒ ꯁ꯭ꯋꯥꯏꯗ
ꯇꯤꯀꯩꯗꯨꯒ ꯊꯥꯖꯟꯒꯦ ꯑꯃꯨꯛꯀ ꯃꯉꯣꯟꯗ ꯉꯣꯟꯗ ꯊꯤꯕꯥꯛꯀꯤ ꯁ꯭ꯇꯤꯀꯔ ꯊꯥꯖꯟꯒꯦꯕ
ꯑꯗꯨꯃꯥꯏꯅꯅꯦ ꯑꯗꯨꯝꯕ ꯋꯥꯗꯣ ꯉꯥꯡꯒꯅꯣ ꯍꯥ ꯍꯥꯏꯕ ꯑꯁꯤꯗꯤ ꯆꯥꯎꯈꯠꯇꯦ ꯈꯣꯠꯇꯦꯅ ꯊꯥꯔꯛꯏ ꯑꯗꯨꯒ ꯅꯪ ꯅꯃꯥꯟꯅꯕ ꯁꯥꯟꯅꯩꯗꯣ ꯑꯩꯗꯤ ꯌꯥꯝꯅ ꯄꯥꯈꯠꯂꯤ ꯅꯃꯥꯟꯅꯕꯒ ꯁꯥꯟꯅꯕꯗꯨꯗꯁꯨ ꯑꯗꯨꯝꯕ ꯋꯥꯍꯩ ꯋꯥꯇꯥ ꯃꯌꯥꯝ ꯁꯤꯖꯤꯟꯅꯔꯝꯗꯣꯏꯅꯤ ꯅꯣꯏ ꯗꯤ ꯅꯨꯄꯥ ꯃꯁꯦꯟꯅꯤꯅ
ꯉꯁꯥꯏ ꯁꯥꯟꯅꯩꯗꯣ ꯉꯁꯥꯏ ꯁꯥꯟꯅꯩꯗꯨꯁꯨ ꯑꯝꯇ ꯇꯥꯔꯝꯃ ꯁꯤꯖꯤꯟꯅꯗꯦ
ꯇꯥꯗꯦ
ꯉꯁꯥꯏ ꯁꯥꯟꯅꯩꯗꯨꯁꯨ ꯑꯝꯇ ꯇꯥꯗ꯭ꯔꯤꯗꯣ ꯀꯩꯝꯇ ꯁꯤꯖꯤꯟꯅꯗꯦꯕ
ꯍꯣꯏ ꯑꯗꯨ ꯇꯥꯗꯦꯕ ꯅꯪ ꯉꯥꯡꯉꯤꯁꯦ ꯐꯖꯅ ꯇꯥꯗꯦꯕ ꯉꯔꯥꯡꯒꯤ ꯏꯁꯄꯣꯔꯠꯇꯣ ꯃꯥꯡꯈ꯭ꯔꯕꯣ
ꯍꯜꯂꯣ ꯍꯜꯂꯣ ꯍꯜꯂꯣ
ꯇꯥꯗꯤ ꯇꯥꯏꯌꯦꯕ ꯑꯗꯨ ꯇꯞꯄꯦꯕ
ꯇꯥꯔꯕꯣ ꯇꯥꯔꯕꯣ ꯇꯥꯔꯕꯣ ꯇꯥꯔꯕꯣ ꯁꯤ ꯌꯥꯔꯕꯣ
ꯌꯥꯔꯦ
ꯑꯗꯨꯒ ꯋꯥꯁꯦ ꯑꯩꯅ ꯁꯨꯝ ꯉꯥꯡꯗꯧꯁꯤꯗ ꯊꯥꯔꯇꯤ ꯄꯥꯔꯁꯦꯟ ꯁꯨꯍꯜꯂꯣ ꯍꯥꯏꯁꯦ ꯃꯤꯅꯤꯠ ꯀꯌꯥ ꯉꯥꯡꯗꯣꯏꯖꯥꯠꯅꯣ ꯊꯥꯔꯇꯤ ꯄꯔꯁꯦꯟ ꯀꯩꯅꯣ ꯇꯨꯋꯦꯜꯞ ꯇꯧꯔꯒ ꯍꯣꯔꯦꯟ ꯌꯦꯡꯗ꯭ꯔꯗꯤ ꯌꯥꯔꯔꯣꯏ ꯑꯗꯒꯤ
ꯗꯣ ꯅꯪꯅ ꯉꯥꯡꯉꯣ ꯃꯔꯛꯇ ꯑꯩꯅ ꯁꯝꯕꯤꯔꯛꯑꯒꯦ ꯌꯥꯔꯦ
ꯀꯔꯤ
ꯑꯈꯣꯏ ꯂꯣꯏꯅꯕ ꯏꯆꯦ ꯄꯨꯡꯁꯦ ꯂꯣꯏꯅꯕ ꯅꯪꯅ ꯉꯥꯡꯉꯣ ꯃꯔꯛ ꯃꯔꯛꯇ ꯑꯩꯅ ꯈꯔ ꯈꯔ ꯁꯝꯕꯤꯔꯛꯑꯒꯦ ꯌꯥꯔꯦ ꯉꯥꯡꯉꯣ
ꯗꯥꯏꯅꯥꯅ ꯁꯤꯟꯕꯗꯣ ꯀꯔꯤ ꯋꯥꯔꯤꯕꯨ ꯂꯤꯔꯤꯕꯖꯥꯠꯅꯣ ꯑꯩ ꯌꯥꯝ ꯇꯥꯅꯤꯡꯉꯦ ꯑꯩꯗꯤ ꯌꯥꯝ ꯈꯪꯅꯤꯡꯉꯦ ꯃꯥꯗꯣ ꯀꯩ ꯋꯥꯔꯤ ꯂꯤꯍꯩꯖꯥꯠꯅꯣꯋꯦ ꯑꯩꯅ ꯌꯥꯝ ꯀꯟꯅ ꯂꯤꯍꯧꯔꯤꯕ
ꯀꯔꯤ ꯂꯩꯇꯕ ꯋꯥꯔꯤ ꯑꯃ ꯁꯥꯒꯠꯂ ꯄꯨꯡꯂꯤ ꯂꯤꯕꯗꯨ ꯆꯠꯄꯨ ꯆꯠꯂꯤꯅꯦ
ꯑꯗꯨꯒ ꯃꯣꯏꯕꯥꯅꯤ ꯁꯥꯟꯅꯧꯔꯣꯅ ꯊꯥꯗꯣꯛꯈꯤꯕꯅꯦꯕ ꯍꯧꯖꯤꯛ
ꯅꯪꯒꯤ ꯃꯤ ꯋꯥ ꯇꯧꯔꯝꯃꯅꯤ
ꯑꯗꯨꯗꯤ
ꯋꯥꯔꯤꯗꯣ ꯂꯤ ꯁꯠ ꯁꯠ ꯁꯠ ꯁꯠ ꯑꯩ ꯇꯨꯝꯅꯤꯡꯉꯦ
ꯇꯧꯁꯦ ꯑꯩꯅ ꯍꯧꯖꯤꯛ ꯀꯔꯤꯅꯣ ꯅꯉꯣꯟꯗ ꯉꯥꯡꯗꯣꯏꯁꯦ ꯁꯨꯃꯥꯏꯅ ꯑꯩꯅ ꯑꯗꯣꯝꯗ ꯉꯥꯡꯖꯕꯁꯦ ꯑꯗꯣꯝꯗ ꯉꯥꯡꯉꯤꯗꯨꯁꯨ ꯑꯩꯅ ꯑꯗꯨꯝ ꯇꯥꯖꯔꯦ ꯑꯩꯅ ꯉꯥꯡꯉꯤꯗꯣ ꯇꯥ ꯂꯩꯔꯦ ꯀꯩ ꯋꯥꯔꯤꯒ ꯂꯣꯏ ꯀꯥꯎꯔꯦꯕ
ꯑꯗꯨꯗꯨꯒ ꯀꯩꯅꯣ ꯅꯪ ꯊꯣꯛꯄꯃ ꯄꯨꯂꯤ ꯂꯤꯁꯜꯂꯣ ꯑꯩ ꯑꯗꯨꯝ ꯇꯥꯒꯦ ꯑꯩꯅ ꯂꯤꯗꯨ ꯑꯗꯨꯃꯥꯏꯅ ꯑꯗꯨꯝ ꯋꯥꯔꯤꯗꯣ ꯁꯥꯒꯠ ꯁꯥꯒꯠꯂ ꯂꯤꯔꯣ
ꯑꯗꯨꯗꯨꯒ ꯅꯪꯅ ꯍꯣꯔꯦꯟ ꯗꯗꯥ ꯗꯗꯥꯗꯤ ꯍꯥꯏꯔꯕꯕ
ꯍꯥꯏꯔꯦ ꯃꯥ ꯌꯥꯗ꯭ꯔꯤꯖꯤꯅꯤ ꯈꯪꯗꯦ
ꯌꯥꯗꯦꯗꯤ ꯀꯩꯅꯣ ꯄꯨꯡ ꯌꯥꯗ꯭ꯔꯤꯔꯣ
ꯄꯨꯡ ꯌꯥꯗꯦ ꯑꯗꯩꯗꯤ ꯁꯪꯗꯦ ꯈꯣꯠꯇꯦ ꯇꯧ ꯂꯩꯗꯣ
ꯎꯝ ꯇꯣꯛꯑꯣꯎ ꯃꯥ ꯄꯩꯁꯥ ꯈꯔ ꯐꯪꯖꯧ ꯍꯥꯏꯕꯩ ꯋꯥꯅꯤ ꯑꯈꯣꯏꯗꯤ ꯁꯣꯝꯗ ꯍꯧꯔꯦꯌꯨ ꯉꯁꯥꯏ ꯗꯥꯏꯅꯥꯗꯣ ꯌꯥꯎ ꯌꯥꯔꯝꯗꯕꯅꯦ ꯑꯗꯨꯗꯣ ꯑꯩꯖꯤꯅ ꯁꯣꯏꯗꯅ ꯏꯁꯀ꯭ꯔꯤꯟꯁꯣꯠ ꯊꯥꯕꯗ ꯃꯉꯣꯟꯗ ꯄꯩꯁꯥꯖꯦ ꯌꯥꯎꯊꯣꯛꯈ꯭ꯔ ꯕ ꯄꯩꯁꯥ ꯃꯁꯤꯡꯖꯦ ꯑꯩꯅꯗꯤ ꯁꯣꯝꯗ ꯁꯨꯗ꯭ꯔꯤ ꯀꯥꯏꯅꯒ ꯍꯥꯏꯔꯨꯏꯅꯦ ꯑꯗꯨꯗꯨꯒ ꯁꯨꯕꯒꯤ ꯄꯩꯁꯥꯗꯣ ꯌꯥꯎꯊꯣꯛꯈ꯭ꯔꯦ ꯑꯗꯨꯗꯣ ꯅꯪꯒꯤ ꯄꯤꯁꯥꯖꯦ ꯑꯩ ꯎꯔꯦ ꯅꯪꯒꯤꯗꯣ ꯎ ꯗꯤ ꯑꯩ ꯌꯥꯎꯔꯤ ꯇꯧꯔ ꯌꯥꯎꯔꯛꯏꯅꯦ ꯗꯥꯏꯅꯥꯗꯣ ꯑꯗꯨꯗꯨꯒ ꯂꯥꯏꯅ ꯌꯥꯗꯦ ꯃꯥ ꯀꯩꯅꯣꯅ ꯇꯧꯔꯛꯏꯗꯣ ꯎꯝ ꯐꯣꯟꯗꯨꯅ ꯌꯥꯗ꯭ꯔꯤꯗꯣ
ꯑꯁ ꯑꯗꯨꯗꯤ ꯃꯣꯏꯗꯤ ꯃꯆꯤꯟ ꯃꯅꯥꯎ ꯃꯣꯏꯅꯗꯤ ꯈꯔ ꯍꯦꯜꯂꯅꯤ ꯑꯩꯈꯣꯏꯗꯩ
ꯍꯦꯜꯂꯣꯏꯍꯦ ꯃꯣꯏꯖꯨ ꯑꯅꯤ ꯈꯇꯅꯦ
ꯀꯩꯅꯣ ꯃꯣꯏ ꯗꯦꯅꯦꯜ ꯇꯧꯗ꯭ꯔꯣ ꯍꯥꯏꯖꯦ
ꯗꯦ ꯍꯥꯏꯕꯅꯦ ꯇꯧ ꯌꯥꯗꯦ ꯍꯥꯏꯕꯅꯦ ꯍꯦꯇ ꯈꯠꯅꯗꯦ ꯐꯨꯅꯗꯦꯗ ꯈꯥꯛꯑꯦ ꯍꯥꯏꯕꯅꯤ ꯗꯦꯅꯦꯟꯅ ꯑꯩꯒꯤ ꯚꯣꯏꯁꯦ ꯂꯧꯒ꯭ꯔꯒ ꯑꯦ ꯑꯥꯏ ꯑꯣꯟꯊꯣꯛꯈ꯭ꯔꯗꯤ ꯀꯃꯥꯏ ꯇꯧꯅꯤ ꯈꯣꯠꯅꯤꯒ ꯌꯥꯝ ꯉꯥꯡꯉꯦ ꯍꯥꯏ
ꯎꯟ ꯊꯨꯒꯣꯛꯇꯥꯡꯗꯣ ꯑꯩ ꯑꯦ ꯇꯩ ꯉꯝꯍꯧꯗꯕ
ꯑꯗꯨꯗꯨꯗ ꯃꯥꯗꯤ ꯌꯥꯗꯦꯌꯦ ꯃꯥ ꯍꯥꯏꯗꯨꯖꯨ ꯆꯨꯝꯕꯗꯤ ꯆꯨꯝꯕ ꯑꯗꯨꯏꯖꯨ
ꯀꯅꯥꯅ
ꯑꯧ ꯏꯟꯗꯤꯌꯥꯒꯤ ꯄꯣꯠꯅꯦꯕꯥ ꯑꯗꯨꯗꯣ ꯏꯟꯗꯤꯌꯥ ꯄꯣꯠꯅꯤꯅꯥ ꯑ ꯂꯝ ꯂꯣꯏ ꯁꯨꯅꯕ ꯌꯧꯕꯅꯦꯕꯥ ꯑꯁꯥꯝꯗꯁꯨ ꯀꯩꯖꯨ ꯑꯗꯨꯖꯨ ꯑꯗꯥꯖꯨ ꯂꯣꯏ ꯌꯧꯕꯅꯦꯕꯥ ꯑꯗꯨꯗꯨꯒ ꯃꯅꯤꯄꯨꯔꯒꯤꯅ ꯍꯧꯖꯤꯛꯀꯤ ꯏꯃꯥꯟꯅꯕꯤ ꯍꯣꯏ ꯗꯤꯄꯥꯔꯠꯃꯦꯟꯖꯤꯅ ꯄꯥꯏꯕ
ꯑꯗꯣ ꯑꯩꯖꯨ ꯈꯪꯗꯦꯀꯣ ꯃꯣꯏꯗꯣ ꯀꯩꯝ ꯇꯥꯗꯦ ꯅꯪ
ꯑꯩꯗꯤ ꯃꯩꯇꯩ ꯃꯆꯥꯅ ꯁꯥꯕ ꯑꯦꯞꯅꯤꯒꯥꯏ ꯍꯥꯏꯅꯦꯕ ꯏꯃꯥꯟꯅꯕ ꯍꯣꯏꯗ
ꯃꯩꯇꯩ ꯃꯆꯥꯅ ꯁꯥꯕ ꯅꯠꯇꯦꯕ ꯃꯩꯌꯥꯡꯅꯗꯤ ꯑꯣꯏꯗꯣꯏꯅꯦꯕꯥ ꯑꯗꯨꯒ ꯁ꯭ꯋꯥꯏꯗ ꯄꯥꯏꯕꯗꯤ ꯃꯅꯤꯄꯨꯔꯤꯅ ꯄꯥꯏꯕ
ꯎꯝ
ꯃꯤꯇꯩꯃꯆꯥꯅ ꯁꯥꯕꯅꯤ ꯀꯥꯏꯅ ꯑꯃꯨꯛ ꯂꯣꯏ ꯁꯟꯗꯣꯛ ꯂꯩꯔꯝꯗꯅꯅꯦ ꯅꯪ
ꯍꯨꯝ ꯗꯤ ꯑꯩꯈꯣꯏ ꯏꯆꯦ ꯃꯃꯥꯟꯅꯕꯤ ꯀꯥꯡꯒꯨꯗꯨꯅ ꯃꯣꯏꯅ ꯇꯧꯔꯒ ꯁꯥꯕꯅꯤ ꯈꯣꯠꯄꯅꯤ ꯑ ꯅꯕꯤ ꯀꯥꯡꯒꯨ ꯍꯣꯏꯅ ꯇꯧꯔ ꯁꯥꯒꯤꯕ ꯁꯥꯕꯅꯤ ꯃꯩꯇꯩ ꯀꯥꯡꯒꯨ ꯁꯥꯕꯅꯤ
ꯁꯤꯒꯤ ꯁꯤꯒꯤ ꯋꯥꯔꯤꯖꯦ ꯍꯌꯦꯡ ꯇꯥꯗꯣꯏ ꯃꯤꯗꯣ ꯇꯥꯕꯗ ꯅꯣꯛꯄꯅ ꯁꯤꯔꯅꯤ ꯑꯄꯪ ꯈꯔ ꯄꯨꯟꯖꯟꯅꯔꯒ ꯃꯣꯏ ꯊꯣꯛꯄ ꯃ ꯄꯪꯁꯥ ꯁꯥꯟꯅꯔꯒ ꯋꯥꯔꯤꯖꯦ ꯑꯗꯨꯝ ꯁꯥꯟꯅꯔꯦ ꯑꯗꯣ ꯑꯈꯣꯏꯅꯖꯨ ꯑꯗꯨꯝ ꯂꯧꯊꯣꯛꯄ ꯌꯥꯕ ꯂꯧꯊꯣꯛꯑꯦꯅ ꯇꯧꯔꯅꯤ ꯇꯧꯅꯔꯅꯤ
ꯅꯪꯅꯗꯤ ꯍꯧꯖꯤꯛꯀꯤ ꯍꯥꯏꯔꯤꯗꯣ ꯃꯣꯏ ꯃꯩꯇꯩ ꯀꯥꯡꯒꯨꯅ ꯁꯥꯔꯗꯤ ꯃꯩꯇꯩ ꯀꯥꯡꯉꯨꯅ ꯁꯥꯥꯏꯅꯤꯀꯥꯏ ꯗꯤ ꯈꯖꯨ ꯃꯣꯏ ꯊꯥꯖꯕ ꯐꯪꯉꯤꯗꯅ ꯑꯗꯨꯏꯋꯥꯅꯤꯗꯥ
ꯎꯝ ꯎꯝ ꯑꯗꯨ ꯑꯗꯨ ꯆꯠꯄꯤ ꯈꯣꯠꯂꯤ ꯃꯌꯥꯝꯖꯤꯅ ꯑꯩꯗꯤ ꯇꯟꯖꯔꯦ
ꯎꯝ
ꯁꯦ ꯁꯨꯃꯥꯏꯅ ꯋꯥꯔꯤꯖꯦ ꯊꯣꯛꯇꯕ ꯀꯥꯟꯗꯗꯤ ꯄꯨꯡꯁꯤ ꯆꯠꯇ꯭ꯔꯦꯕ ꯋꯥꯔꯤ ꯊꯣꯛꯑ ꯀꯥꯟꯗꯅ ꯇꯠꯈꯤꯕ ꯈꯪꯍꯧꯗꯕꯒꯤ ꯏꯇꯣꯞꯇꯒ ꯉꯥꯡꯉꯝꯕ
ꯏꯃꯥꯟꯅꯕꯒ ꯁꯥꯟꯅꯩꯗꯣ ꯄꯇꯠꯇ ꯇꯠꯂꯦ ꯄꯨꯡꯗꯣ ꯈꯪꯍꯧꯗꯦ
ꯑꯗꯨꯅꯦ ꯍꯥꯢꯖꯦ ꯑꯩꯒꯤꯁꯨ ꯏꯃꯥꯟꯅꯕꯤꯒ ꯃꯤ ꯋꯥꯔꯤ ꯅꯨꯡꯉꯥꯏ ꯈꯠꯂꯛꯑ ꯀꯥꯟꯗ ꯇꯠꯈꯤꯕꯅ ꯍꯥꯜꯂꯤꯅꯤꯅꯦ ꯏꯇꯣꯝꯇꯒ ꯉꯥꯡꯂꯩꯔꯝꯃꯦ ꯑꯗꯨꯗꯩ ꯃꯃꯥ ꯏꯃꯥꯟꯅꯕꯤꯁꯨ ꯃꯇꯣꯝꯇꯒ ꯅꯣꯛ ꯂꯩꯔꯝꯃꯦ ꯑꯗꯨꯒ ꯈꯤꯈꯥ ꯈꯤꯈꯥꯒ ꯃꯇꯣꯝ ꯇꯧꯔꯒ ꯑꯩ ꯌꯥꯎꯔꯝꯗ꯭ꯔꯦ ꯑꯩ ꯅꯣꯛꯂꯛꯇ꯭ꯔꯦꯅ ꯈꯜꯂꯨꯔꯒ
ꯑꯗꯨꯅꯦ ꯑꯗꯨꯝ
ꯀꯦꯝ ꯇꯥꯗꯦ
ꯑꯗꯨꯃꯥꯏꯅ ꯋꯥꯔꯤꯗꯣ ꯆꯠꯀꯗꯕ ꯃꯤ ꯄꯥꯝꯃꯦ ꯃꯤ ꯊꯤꯔꯣ ꯂꯧꯒꯦ
ꯀꯩꯅꯣ ꯑꯩꯅ ꯊꯤꯔꯛꯄꯁꯦ ꯅꯨꯄꯤ ꯉꯥꯛꯇꯅꯦ ꯊꯤꯔꯛꯇꯣꯏꯁꯦ ꯍꯧꯖꯤꯛ
ꯀꯩꯝ ꯀꯥꯏꯗꯦ ꯄꯩꯁꯥ ꯐꯪꯉꯅꯤ ꯅꯨꯄꯥ
ꯑꯥ ꯑꯗꯨ ꯍꯥꯏꯔꯁꯨ ꯅꯪ ꯍꯧꯖꯤꯛ ꯆꯦꯗꯩꯅ ꯇꯧꯔꯅꯤ ꯆꯦ ꯗꯤꯞꯇꯤ ꯇꯧꯔꯅꯤ ꯑꯩ ꯇꯧꯔꯦ ꯅꯃꯥꯟꯅꯕ ꯑꯅꯤ ꯇꯧꯔꯦ
ꯇꯪꯅꯦ ꯃꯤ ꯑꯃꯗꯤ ꯂꯣꯏꯈ꯭ꯔꯦ ꯍꯧꯖꯤꯛ ꯃꯔꯤ ꯋꯥꯠꯂꯤ ꯅꯪ ꯂꯩꯔꯦ ꯆꯦ ꯗꯥꯏꯅꯥ ꯆꯦ ꯗꯤꯞꯇꯤ ꯂꯩꯔꯦ ꯃꯤ ꯑꯅꯤ ꯃꯤ ꯑꯅꯤ ꯋꯥꯂꯤ
ꯃꯤ ꯃꯔꯤ ꯁꯨꯔꯦ ꯅꯃꯥꯟꯅꯕꯒ ꯑꯃꯈꯛꯇꯪꯅꯦ ꯋꯥꯠꯂꯤꯁꯦ ꯑꯃꯈꯛꯇꯪꯗꯨꯗꯤ ꯏꯃꯥꯟꯅꯕꯤ ꯂꯩꯔꯗꯨꯗꯤ
ꯑꯗꯨ ꯌꯥꯗ꯭ꯔꯤꯖꯤꯅꯦ
ꯅꯃꯥꯟꯅꯕꯤꯗ ꯇꯧꯔꯅꯤ ꯏꯃꯥꯟꯅꯕꯤꯗꯨꯅ ꯃꯥꯏ ꯃꯅꯥꯎꯄꯤ ꯐꯣꯟꯗꯒꯤ ꯄꯥꯏꯅꯔꯒ ꯇꯧ ꯇꯧꯔꯅꯤ ꯍꯥꯏꯗꯨꯗꯤ
ꯑꯣ ꯑꯗꯣ ꯇꯧꯔꯛꯇ꯭ꯔꯤꯁꯤꯅꯦ ꯑꯗꯨꯅ ꯊꯥꯗꯦ ꯃꯤ ꯃꯁꯤꯡ ꯊꯥꯗꯦ ꯅꯪ ꯏꯃꯥꯟꯅꯕꯗꯤ ꯂꯣꯏꯈ꯭ꯔꯦ ꯍ ꯍꯧꯖꯤꯛ ꯃꯔꯤꯇꯪ ꯂꯦꯝꯍꯧꯔꯦꯀꯣ ꯃꯔꯤ ꯂꯦꯝꯍꯧꯕꯁꯤꯗ ꯅꯪ ꯑꯃ ꯇꯧꯔꯦ ꯆꯦ ꯗꯤꯞꯇꯤ ꯑꯃ ꯇꯧꯔꯦ ꯑꯅꯤ ꯑꯅꯤꯗꯤ ꯏꯁꯄꯣꯠ ꯀꯟꯈ꯭ꯔꯦꯗꯅ ꯑꯅꯤ ꯑꯃ ꯂꯦꯝꯍꯧꯔꯤ ꯍꯧꯖꯤꯛ
ꯑꯗꯨꯕꯨꯗꯤ ꯑꯗꯨꯝ ꯇꯧꯔꯛꯀꯅꯤ ꯏꯃꯥꯟꯕꯤꯗ ꯑꯗꯨꯝ ꯍꯥꯏꯈ꯭ꯔꯕꯅꯤꯅ ꯇꯧꯖꯔꯛꯆꯅꯤ ꯃꯥꯏ ꯃꯥꯏ ꯁꯪꯕ ꯀꯥꯟꯗ ꯍꯥꯏꯔꯛꯀꯦ ꯍꯥꯏꯕꯅꯤ ꯍꯣꯔꯦꯟ ꯅꯨꯡꯗꯥꯡ ꯁꯪꯅꯤ ꯍꯥꯏꯕꯅꯦ ꯍꯣꯔꯦꯟ ꯅꯨꯡꯗꯥꯡ ꯃꯥꯢ ꯊꯝꯃꯣ ꯌꯥꯔꯦ
ꯑꯩꯒꯤ ꯑꯩ ꯑꯃꯗꯤ ꯅꯣꯏꯅ ꯅꯨꯄꯤꯒꯤ ꯊꯝꯕꯅꯤ ꯃꯥꯗꯤꯁ ꯋꯥꯔꯤꯗꯣ ꯊꯤꯅ ꯊꯣꯛꯀꯅꯤꯕ ꯅ ꯑꯗꯨ ꯈꯪꯗꯦ ꯅꯥꯔꯤꯅ
ꯅꯥꯔꯁꯨ ꯐꯣꯟꯁꯨ ꯁꯨꯃꯥꯏꯅ ꯕꯦꯕꯥ ꯕꯦꯕꯥ ꯉꯥꯡꯕꯕꯨ ꯀꯔꯤ ꯅꯥꯕꯒ ꯀꯩ ꯃꯔꯤ ꯂꯩꯅꯒꯦ
ꯇꯥꯗꯦꯉꯣ
ꯉꯝꯗ꯭ꯔꯦ ꯌꯥꯝ ꯁꯣꯟꯗꯕꯤ ꯇꯧꯔꯦ
ꯃꯥ ꯁꯤꯗꯩ ꯐꯪꯉꯛꯄ ꯄꯩꯁꯥꯗꯨꯅ ꯒ꯭ꯂꯨꯀꯣꯁ ꯂꯩꯑꯣꯌꯣ
ꯑꯣ ꯑꯥꯔ ꯑꯦꯁ ꯂ ꯒꯨꯀꯣꯁꯂ ꯑꯃ ꯂꯩꯔꯒ ꯊꯛꯎ ꯑꯗꯨꯒ ꯌꯨꯕꯤ ꯃꯍꯤꯒ ꯊꯛꯑꯣꯌꯣ
ꯒꯨꯜꯂꯤ ꯌꯣꯠꯄ ꯍꯛꯇꯦꯌꯦ
ꯒꯨꯂꯤ ꯆꯥꯎ ꯍꯥꯏꯕꯁꯨ ꯅꯠꯇꯅ
ꯑꯗꯨ ꯅꯥꯕꯩ ꯒꯨꯂꯤ ꯌꯣꯠꯄꯁꯨ ꯍꯩꯇꯦꯌꯦ
ꯑꯗꯣ ꯒꯨꯂꯤ ꯆꯥꯕꯗꯤ ꯅꯠꯇꯦꯅ ꯒ꯭ꯂꯨ
ꯑꯩꯅꯩ ꯑꯩꯅ ꯅꯥꯕꯩ ꯒꯨꯂꯤ ꯌꯣꯠꯄꯗꯣ ꯍꯩꯇꯦꯌꯦ ꯑꯗꯨ ꯅ